ꯂꯥꯛꯑꯣ
ꯑ ꯇꯥꯕ꯭ꯔꯥ
ꯇꯥꯏ
ꯀ ꯏꯟꯅꯣ ꯑꯣꯄ꯭ꯔꯅ
ꯅꯪꯒꯤ ꯈꯣꯟꯖꯦꯜꯗꯣ ꯅꯣꯛꯅꯤꯡꯕ ꯑꯃ ꯌꯥꯎꯔꯛꯄꯗꯨꯒꯤ
ꯑꯣ ꯅꯣꯡꯅꯤꯕꯟ ꯅꯣꯁꯤꯅ
ꯑꯣꯔꯦ
ꯂꯗ꯭ꯔꯤ ꯂꯣꯏꯗ꯭ꯔꯤ ꯍꯧꯕꯗ ꯉꯥꯏꯔꯤ
ꯑꯥ ꯆꯥꯛꯇꯤ ꯆꯥꯨꯔꯕꯣ
ꯆꯥꯗ꯭ꯔꯤꯗ ꯍꯧꯖꯤꯛꯇ ꯆꯥꯕ ꯃꯇꯝ ꯅꯠꯇꯦꯗ
ꯑꯁ ꯊꯦꯡꯉꯦꯍꯦ
ꯍꯣꯏꯗꯤ ꯊꯦꯡꯅ ꯆꯥꯏꯌꯦ ꯆ
ꯑꯣ ꯑꯗꯨꯏ ꯏꯅꯦꯅꯦ ꯆ ꯀꯥꯡꯉꯤꯗꯣ
ꯍꯟꯗꯛ ꯃꯔꯛꯇꯤ ꯅꯣꯏꯔꯦꯍꯦ
ꯑꯆꯥ ꯅꯣꯏꯗꯤ ꯐꯔꯅꯦ ꯑꯩꯁ ꯕꯧ ꯌꯦꯡꯗ꯭ꯔꯣ
ꯌꯦꯡꯗꯦꯗꯕꯣ
ꯍꯟꯗꯛ ꯎ꯭ꯔꯛ ꯀꯦꯞꯦ ꯅꯅꯥꯎꯗꯣ ꯁꯤꯦ ꯌꯥꯗ꯭ꯔꯦꯅꯦ
ꯌꯥꯏ ꯍ
ꯅꯥꯕ ꯍꯩꯇ꯭ꯔꯦ ꯃꯥ ꯒꯣꯜꯐꯥꯎ ꯆꯟꯕ ꯉꯝꯗ꯭ꯔꯦ
ꯑꯗꯨꯗꯤ ꯁꯣꯏꯕꯒꯤꯅꯤ ꯀꯩꯅꯣ
ꯌꯥꯝ ꯁꯣꯏ ꯃꯥꯜ ꯂꯩꯦ ꯃꯥꯒꯤꯗꯨ
ꯑꯁ ꯉꯁꯤꯁꯨ ꯑꯃꯨꯛ ꯇꯧꯔꯤꯗꯣ ꯎꯗ꯭ꯔꯣ
ꯉꯁꯤꯁꯨ ꯒꯣ ꯑꯝꯇ ꯆꯥꯟꯗꯦ
ꯑꯟꯗꯅꯦ ꯍꯥꯏ
ꯆꯗ
ꯇꯂꯦ
ꯗ꯭ꯔꯣꯅꯤꯕ
ꯗ꯭ꯔꯣꯅ ꯇꯦ
ꯑꯩꯍꯦ ꯅꯪ ꯌꯦꯡꯉꯨꯗ ꯂꯥꯟꯕ ꯑꯣꯏꯔꯝꯅꯤ
ꯆꯨꯝꯃꯦ ꯅꯪ ꯌꯦꯡꯕꯗꯣ ꯅꯍꯥꯟ ꯅꯍꯥꯟꯒꯤ ꯑꯣꯏꯔꯝꯅꯤ ꯃꯥꯁ ꯅꯥꯞꯇꯒꯤ ꯗ꯭ꯔꯣ ꯑꯝꯇ ꯆꯠꯇ꯭ꯔꯤꯌꯦ
ꯅꯪꯅꯤꯅ ꯆꯦꯡ ꯀꯥꯃꯅꯤꯅ ꯑꯗꯨꯝ ꯉꯝꯈ꯭ꯔꯣ
ꯅꯠꯇꯦ ꯑꯁꯦꯡꯕꯒꯤ ꯅꯥꯕꯒꯤ ꯑꯝꯇ ꯗ꯭ꯔꯣ ꯇꯧꯗ꯭ꯔꯤ ꯍꯥꯏꯕꯅꯦ ꯉꯝꯕꯅꯤ
ꯉꯁꯤ ꯇꯧꯋꯦꯕ ꯉꯁꯤ ꯇꯧꯋꯦꯕ
ꯃꯥꯏꯊꯤꯕ ꯄꯤꯈ꯭ꯔꯕꯅꯦ ꯉꯁꯤ ꯑꯗꯨ ꯅꯨꯄꯥ ꯑꯩꯒꯤ ꯁꯞꯄꯣꯔꯇꯔꯗꯨ
ꯑꯣ
ꯉꯁꯤ ꯂꯩꯁꯪꯒꯥꯗ ꯆꯠꯇꯦꯅ
ꯑꯣ ꯑꯩꯅ ꯍꯪꯂꯛꯄꯅꯤꯗ ꯑꯩꯁꯨ ꯀꯥꯗꯦꯗ ꯆꯠꯀꯦ ꯇꯧꯔꯃꯤꯅꯤ ꯆꯠꯇ꯭ꯔꯦ ꯀꯥꯕꯗꯤ ꯌꯥꯏꯑꯦ ꯑꯩꯅ ꯆꯠꯇꯕ
ꯍꯥꯏꯒꯤ ꯆꯠꯇꯕ
ꯆꯥꯅꯤꯡꯗꯕ ꯉꯁꯤ ꯅꯣꯡ ꯋꯦꯗꯔ ꯅꯨꯡꯉꯥꯏꯇꯦꯕ
ꯁꯝ ꯀꯥꯜꯂ ꯑꯁꯇꯥꯂ
ꯎꯝ ꯅꯪ ꯅꯣꯏ ꯈꯨꯟꯗ ꯂꯩꯇ꯭ꯔꯦ
ꯍꯩꯇ꯭ꯔꯦ ꯄꯥꯏꯔꯦ
ꯎꯝ ꯄꯥꯏꯣ ꯄꯥꯏꯌꯣ ꯄꯥꯏ ꯀꯗ ꯑꯝꯅꯤ
ꯅꯪꯁꯨ ꯄꯥꯏꯈ꯭ꯔꯣ
ꯄꯥꯏꯕꯤ ꯌꯥꯗꯦ ꯀꯣꯏ ꯄꯥꯏ ꯄꯥꯏꯕ ꯌꯥꯗꯦꯕ
ꯍꯣꯏ ꯄꯥꯏ ꯄꯥꯏꯒꯗꯧꯕꯅꯤꯅꯦ ꯅꯨꯡꯉꯥꯏꯔꯦꯍꯦ ꯁꯤꯗꯤ
ꯅꯣꯡ ꯆꯨꯕꯒꯤ ꯑꯩꯈꯣꯏ ꯄꯥꯏ ꯄꯥꯏꯕ ꯌꯥꯗꯦꯕ ꯍꯧꯖꯤꯛ
ꯎꯝ ꯆꯨꯗꯦꯁꯤꯤꯗꯤ ꯁ
ꯎꯝ ꯅꯣꯡ ꯆꯨꯞꯨꯞꯅ ꯍꯦꯟꯅ ꯐꯔꯦꯗ
ꯑꯗꯨꯗꯅꯦ
ꯎꯝ
ꯂꯧꯧ ꯆꯠꯇ ꯔꯣꯗꯥꯔ
ꯆꯠꯦ ꯎꯝ
ꯀꯩꯒꯤ ꯆꯂꯣꯍꯦ
ꯑ ꯆꯀꯅꯤ ꯆꯠꯄꯕꯗꯤ
ꯔꯧꯁ ꯆꯠꯄꯅ ꯍꯛꯆꯥꯡ ꯐꯝꯅꯦ
ꯑꯥꯎ ꯌꯥꯝ ꯆꯨꯝꯅ ꯍꯥꯏꯕꯤꯔꯤ
ꯁꯨꯒꯗꯕꯅꯦ ꯊꯕꯛꯇꯤ
ꯎꯝ ꯅꯅꯤꯁꯨꯨ ꯄꯨꯔꯥ
ꯑꯩꯗꯤ ꯑꯁ ꯁꯤꯗ ꯁꯨꯗ꯭ꯔꯦꯗ ꯑꯩꯒꯤ ꯈꯨꯠ ꯍꯥꯝꯃꯒ ꯆꯥꯕ ꯈꯛꯇꯅꯦ ꯊꯤ ꯐꯥꯏꯕꯒ
ꯑꯗꯨꯗꯤ ꯅꯪ ꯌꯥꯝ ꯆꯥꯔꯝꯒꯅꯤꯅ
ꯆꯥꯔꯦ ꯑꯗꯨꯅ ꯑꯁ ꯌꯥꯝ ꯅꯣꯏꯈꯜꯂꯦ ꯃꯤꯠꯀ ꯄꯥꯡꯕ ꯉꯝꯗ꯭ꯔꯦ ꯃꯤꯠ ꯑꯃꯨꯛ ꯀꯩꯅꯣ ꯃꯤꯠꯊꯨꯞ ꯑꯃꯨꯛ ꯊꯣꯛꯇ꯭ꯔꯤꯉꯩꯗ
ꯑꯩꯁꯨ ꯌꯥꯝ ꯆꯥꯒꯦ ꯀꯟꯅ ꯍꯣꯠꯅꯕꯅꯦꯕ ꯆꯥꯕ ꯉꯝꯗꯦꯕ
ꯃꯤꯌꯥꯝ ꯀꯥꯡꯕꯅ ꯐꯖꯩꯗ ꯅꯣꯏꯗꯤ ꯅꯣꯏꯔꯗꯤ ꯐꯖꯗꯕꯅꯦ
ꯀꯥꯡꯃꯟꯕꯒꯤ ꯎꯁꯤꯠꯇ꯭ꯔꯦꯕ
ꯑꯗꯨ ꯑꯗꯨꯅꯦ ꯑꯩꯁꯨ ꯈꯪꯉꯦ ꯌꯥꯝ ꯎꯁꯤꯠ
ꯑꯥꯎ ꯅꯪꯁꯨ ꯅꯪ ꯅꯪꯁꯨꯁꯤ ꯇꯕꯔꯥ
ꯍꯣꯏ ꯑꯗꯨꯒꯤ ꯊꯃꯣꯏ ꯌꯥꯝ ꯀꯥꯏꯕꯅꯦꯕ
ꯅꯪꯗꯤ ꯈꯨꯡꯒ꯭ꯔꯥ ꯑꯅꯤ ꯑꯍꯨꯝ ꯂꯣꯂꯦꯅꯦ
ꯂꯨꯟꯗꯦ ꯈꯣꯡꯒ꯭ꯔꯥ ꯑꯅꯤꯗꯤ ꯗ ꯃꯔꯛꯇꯤ ꯌꯥꯝ ꯅꯣꯏꯔꯦ ꯉꯁꯤ ꯀꯣꯏꯕ ꯂꯥꯛꯑꯣ ꯑꯩꯈꯣꯏ ꯌꯨꯝꯗ
ꯂꯥꯛꯀꯦ ꯂꯥꯛꯀꯦ
ꯂꯥꯛꯑꯣ ꯉꯥꯏꯔꯝꯒꯦ ꯑꯩ ꯍꯣꯏ ꯍꯣꯏ ꯀ꯭ꯔꯤ ꯀꯔꯤ ꯆꯠꯅꯤꯡꯕ꯭ꯔꯥ
ꯑꯗꯨꯝ ꯐꯪ ꯐꯪꯕ ꯆꯥꯔꯗꯤ ꯂꯣꯏꯔꯦꯗꯅ
ꯑꯃ ꯍꯥꯏꯔꯛꯑꯣ
ꯉꯥꯅꯨ ꯁꯤꯡꯖꯨ ꯆꯥꯒꯦ
ꯍꯥꯎ ꯇꯍꯦ ꯑꯗꯨꯗꯤ
ꯎꯝ ꯑꯗꯨꯗꯗꯤ ꯅꯪ ꯀꯩ ꯆꯥꯅꯤꯡꯕ꯭ꯔ
ꯒꯣ
ꯑꯂꯨꯁꯀꯤꯝ ꯆꯥꯁꯤꯔ
ꯎ ꯑꯁ ꯇꯥꯅꯤꯡꯗꯦ ꯍꯦꯛ ꯄꯤꯔꯨ ꯈꯪꯉ꯭ꯔꯣꯅ
ꯄꯤꯔꯣ
ꯄꯦꯔꯣꯞ
ꯈꯪꯗꯦꯗ ꯁꯤꯅ ꯑꯍꯥꯟꯕꯅꯤ ꯑꯣ ꯑꯣ ꯑꯗꯨ ꯄꯤꯔꯨꯛ ꯀꯧꯕ꯭ꯔꯥ
ꯀꯥꯎꯋꯦ ꯈꯪꯖꯤꯜꯂꯣ ꯉꯁꯤꯗꯒꯤ
ꯀꯣꯛꯂꯏꯁꯨ ꯑꯗꯨꯝ ꯀꯋꯗ ꯅ ꯈꯪꯗ꯭ꯔꯦ
ꯄꯔꯨꯞ ꯑ ꯑ ꯑꯗꯨꯅꯦ ꯄꯦꯔꯨꯞꯇꯣ ꯂꯧꯕꯨꯛꯇ ꯆꯠꯂꯒ ꯀꯣꯠꯂꯒ ꯁꯣꯔꯤꯅ ꯀꯣꯠꯂꯒ ꯁꯤꯗ ꯄꯨꯔꯛꯑꯣ
ꯍꯣꯏ ꯑꯩꯗꯤ ꯉꯔꯥꯡ ꯆꯥꯔꯦꯅ ꯌꯥꯝ ꯌꯥꯝ ꯍꯥꯎꯇꯦꯗ
ꯍꯥꯥꯎꯑꯕꯅꯦ ꯑꯗꯨꯗꯤ ꯍꯥꯔꯁꯨ ꯀꯩꯁꯨ ꯊꯝꯗꯕꯅꯤꯅ ꯍꯛꯆꯥꯡꯗ ꯌꯥꯝ ꯀꯥꯟꯟꯅꯩꯑꯌꯦꯕ ꯑꯗꯨꯒꯨꯝꯕ ꯆꯥꯕꯗꯣ
ꯍꯛꯆꯥꯡꯗ ꯀꯩꯁꯨ ꯊꯝꯗꯕꯅꯦ
ꯏ ꯐꯕꯅꯦꯗꯣ ꯑꯗꯨꯒꯤ ꯍꯣꯏ ꯃꯤꯌꯥꯟ ꯀꯥꯡꯕ ꯆꯤꯡꯗꯤ ꯑꯗꯨꯒꯨꯝꯕꯗꯣ ꯆꯥꯒꯗꯧꯕ ꯅꯦꯕ ꯏ ꯌꯥꯝꯕꯁꯤꯡꯗꯣ ꯏ ꯌꯥꯝꯅꯤꯡꯉꯥꯏ
ꯅꯠꯇꯦ ꯏ ꯋꯥꯠꯄꯁꯤꯡꯗꯣ ꯑꯗꯨꯒꯨꯝꯕ ꯆꯥꯔꯗꯤ ꯏꯗꯣ
ꯑꯥ
ꯒꯦꯟ ꯇꯧꯋꯦ ꯍꯥꯏꯕꯅꯤꯗ ꯋꯦꯠꯇꯣ
ꯅꯪꯁꯨ ꯆꯑꯔꯗꯅ ꯑꯗꯨꯗꯤ
ꯑꯁꯤꯗ ꯂꯩꯇꯕꯒꯤ
ꯕꯣꯔꯥ ꯑꯃ ꯄꯨꯔꯛꯀꯦ ꯂꯥꯛꯄ ꯃꯇꯝꯗ
ꯑꯣ ꯑꯣ ꯑꯩ ꯑꯁ ꯊꯥꯏꯅꯒꯤ ꯌꯨꯝꯗꯗꯄꯗꯤ ꯂꯩꯕꯗꯗꯤ ꯑꯁ ꯕꯣꯔꯥ ꯕꯣꯔꯥꯗ ꯂꯧꯕꯨꯛꯇ ꯆꯠꯂꯒ ꯈꯣꯠꯄꯅꯤꯅꯦ ꯄꯩꯁꯥ ꯇꯥꯟꯕꯅꯤꯅꯦ
ꯑꯝ ꯑꯗ
ꯅꯪ ꯍꯟꯗꯝꯔꯛ ꯀꯥꯏꯗ ꯇꯝꯃꯒꯦ
ꯑꯁ ꯑꯩ ꯑꯥꯗ ꯇꯝꯈ꯭ꯔꯒꯦ
ꯊꯛ ꯔꯣꯝꯗꯔꯣ
ꯎꯝ ꯅꯣꯏ ꯀꯩ ꯏꯟꯖꯥꯡ ꯊꯣꯡꯉꯦ ꯉꯁꯤ
ꯑꯩꯅ ꯍꯥꯡꯉꯁꯨꯗ ꯅꯪ ꯈꯨꯝꯗ꯭ꯔꯗꯤ ꯌꯥꯔꯦ ꯀꯩꯅꯣ
ꯑꯣ ꯑꯣ ꯈꯨꯝꯃꯒꯦ ꯍꯥꯏꯔꯛꯑꯣ ꯑꯗꯨꯗꯤ
ꯎꯝ ꯍꯥꯎꯇꯦ ꯍꯦ ꯅꯪꯁꯨ
ꯍꯥꯎ ꯇꯦ
ꯍꯣꯏ
ꯀꯔꯤꯒꯤ ꯍꯥꯎꯇꯕ
ꯃꯤꯌꯥ ꯀꯥꯟ ꯃꯪꯗꯨꯒꯤ ꯍꯥꯎꯗꯦꯕ
ꯑꯣ ꯅꯪꯗꯤ ꯍꯥꯎꯔꯤꯍꯦ ꯆꯝꯐꯨꯠꯀꯨꯝꯅ
ꯍꯟꯗꯛ ꯃꯔꯛ ꯑꯩꯁꯦ ꯒ꯭ꯂꯣ ꯌꯥꯝ ꯀꯥꯔꯦ ꯉꯥꯎꯁꯨ ꯉꯥꯎꯔꯦ ꯅꯣꯏꯁꯨ ꯅꯣꯏꯔꯦ ꯅꯪ ꯎꯕꯗ ꯑꯃꯨꯛ ꯆꯥꯛꯂꯛꯀꯅꯤ ꯈꯪꯉꯤ
ꯌꯦ
ꯁꯤ ꯀꯗꯥꯏ ꯆꯒꯦꯔꯣ ꯇ ꯁꯦ ꯍꯣꯏ ꯀꯩꯁꯨ ꯀꯥꯏꯗꯦ
ꯅꯪ ꯏꯀꯥꯏꯒꯜꯂꯤꯅꯦ ꯑꯩ ꯈꯪꯉꯤꯅꯦ ꯅꯪ ꯁꯛꯐꯥꯎ ꯎꯠꯂꯣꯏꯅꯦ ꯑꯦꯗꯥꯛ ꯆꯥꯕꯨ ꯑꯥꯎ ꯀꯔꯦ ꯀꯣꯏꯔꯒ ꯁꯤꯡꯖꯨ ꯆꯔꯗꯤ ꯂꯣꯏꯔꯦꯅ
ꯑꯗꯨꯅꯦ ꯑꯗꯨꯅꯦ ꯆꯥꯇꯤ ꯆꯥꯔꯕꯣ
ꯆꯥꯗꯔꯤꯗ ꯑꯩ
ꯑꯁ ꯊꯦꯡꯉꯤꯍꯦ
ꯎꯝ ꯍꯟꯖꯥꯡ ꯍꯥꯎꯕ꯭ꯔꯥ ꯍꯥꯎꯇꯕ꯭ꯔꯁꯨ ꯈꯟꯗꯦ
ꯍꯥꯎꯕ ꯊꯣꯉꯣꯅꯦ
ꯁꯣꯅꯤꯡ ꯀ ꯂꯩꯇꯕ
ꯄꯩꯁꯥ ꯇꯥꯜꯂꯣ ꯄꯩꯁꯥ ꯇꯥꯜꯂꯣ ꯊꯕꯛ ꯁꯨꯋꯣ
ꯆꯨꯨꯔꯦ ꯌꯦꯟ ꯍꯨꯨꯔ ꯑꯟꯒꯆꯥ ꯍꯥꯏꯒ꯭ꯔꯤ ꯑ
ꯀꯩꯅꯣ ꯃꯈꯣꯜ ꯑꯃ ꯇꯥꯏꯌꯦ
ꯑꯧ ꯇꯔꯨ ꯏ ꯑ ꯀꯗ ꯍꯣꯠꯅꯔꯤ ꯑꯩ
ꯀꯥꯟꯅꯗꯦ ꯏꯁꯤꯡ ꯊꯥꯛꯄꯅ ꯍꯦꯟꯅ ꯐꯔꯦ
ꯊꯥꯑꯣ ꯊꯥꯑꯣ
ꯎꯝ
ꯅꯪꯗꯤ ꯉꯥꯎꯕꯅꯤꯅ ꯑꯃꯨꯛ ꯍꯦꯟꯅ ꯊꯛꯆꯤꯜꯂꯣ ꯉꯥꯎꯅꯤꯡꯉꯥꯏ ꯈꯣꯏꯗꯤ ꯃꯝꯕꯅꯤꯅ
ꯑꯩ ꯍꯧꯖꯤꯛꯀꯥꯟ ꯌꯥꯝ ꯃꯨꯈꯔꯦ ꯃꯝꯈꯔꯦ
ꯀꯩꯒꯤ
ꯈꯪꯗꯦ
ꯀꯣꯏꯕ ꯆꯃꯟꯕꯒꯤ ꯑꯣꯏꯔꯝꯒꯅꯤ
ꯎꯝ ꯑꯗꯨꯅ ꯑꯣꯏꯔꯝꯒꯗꯔ ꯈꯪꯗꯦꯅꯦ꯫
ꯑꯩꯈꯣꯏꯗꯤ ꯃꯄꯥꯟꯁꯨ ꯊꯣꯛꯇꯦ ꯀꯩꯁꯨ ꯆꯠꯇꯦ ꯑꯗꯨ ꯑꯣꯏꯔꯁꯨ ꯌꯥꯝ ꯃꯨꯌꯦꯗ꯫
ꯑꯁ ꯀꯅꯥꯅ ꯍꯥꯏꯕ ꯑꯗꯨꯗꯤ ꯅꯪ ꯌꯥꯝ ꯉꯧꯔꯦ ꯍꯥꯏꯅꯦ꯫
ꯀꯅꯥꯅ ꯍꯥꯏꯕꯅꯣ꯫
ꯑꯩꯅ꯫
ꯅꯪ ꯌꯦꯡꯕ ꯀꯥꯟꯗ ꯈꯪꯒꯅꯤ꯫
ꯎꯝ ꯆꯦꯗꯒꯤ ꯍꯦꯟꯅ ꯉꯧꯔꯦ ꯍꯥꯏꯅꯦ꯫
ꯑꯁ ꯑꯗꯨꯗꯤ ꯍꯦꯟꯃꯥꯜꯂꯦꯍꯦ꯫
ꯈꯤꯇꯪ ꯉꯥꯎꯊꯣꯛꯑꯦ ꯍꯥꯏꯕꯅꯤꯍꯦ꯫
ꯅꯨꯄꯥꯜ ꯂꯝꯒꯤ ꯅꯨꯄꯤꯒ ꯃꯥꯜꯂꯦ ꯍꯥꯏꯌꯦꯅꯦ꯫
ꯑꯣꯏꯔꯝꯃꯅꯤ ꯍꯣꯏ ꯅꯪ ꯎꯔꯗꯤ ꯆꯥꯛ ꯆꯥꯅꯤꯀꯣ꯫
ꯆꯥꯛꯑꯗꯤ ꯂꯣꯏꯔꯦꯗꯅ ꯃꯩ꯫ ꯫ ꯑꯥ꯫
ꯍꯥ ꯀ꯭ꯔꯤꯍꯥꯏꯕ꯫
ꯑꯁ ꯅꯪ ꯕꯦꯛꯒ꯭ꯔꯥꯎꯟ ꯅꯣꯏꯁ ꯑꯣꯏꯔꯝꯃꯅꯤ꯫
ꯇꯥꯕ꯭ꯔꯣ
ꯑꯧ ꯈꯔ ꯈꯔ ꯇꯥꯏ ꯇꯥꯁꯅꯨꯅꯨꯗ ꯀꯩꯁꯨ ꯀꯥꯏꯗꯦ꯫ ꯏꯕꯥꯅꯤꯒꯤ ꯋꯥꯔꯤ ꯑꯣ
ꯑꯗꯨꯒꯤ ꯉꯥꯡꯕ ꯑꯣꯏꯔꯝꯒꯅꯤ꯫
ꯏꯕꯅꯤꯒꯤ ꯋꯥꯔꯤ ꯇꯥꯗ꯭ꯔꯗꯤ ꯌꯥꯔꯦ꯫
ꯑꯗꯨꯅꯦ ꯑꯗꯨꯅꯦ꯫
ꯎꯝ ꯂꯣꯟꯅ ꯂꯣꯟꯅ ꯇꯧꯔꯤꯗꯤ ꯂꯣꯏꯔꯦ꯫
ꯎꯝ ꯍꯧꯒꯠꯇꯦ ꯍꯧꯒꯠꯂꯕꯣ꯫
ꯑꯧ ꯍꯧꯒꯠꯄꯕꯨꯗꯤ ꯉꯁꯥꯏꯅ ꯍꯧꯒꯠꯂꯦ꯫
ꯅꯪꯗꯤ ꯕꯣꯜ ꯌꯦꯡꯗ꯭ꯔꯣ꯫
ꯌꯦꯡꯉꯦ ꯑꯅꯤꯃꯛ ꯌꯦꯡꯉꯉꯁꯤ ꯑꯥꯔꯖꯦꯟꯇꯤꯅꯥꯒꯤꯁꯨ ꯄꯣꯔꯇꯨꯒꯜꯒꯤꯁꯨ ꯑꯥꯔꯖꯦꯟ ꯇꯤꯅꯗꯤ ꯉꯝꯈꯔꯦꯗ꯫
ꯀꯥꯔꯗꯤ ꯐꯗꯣꯏꯅꯦ꯫
ꯎꯝ ꯀꯥꯈ꯭ꯔꯦ꯫ ꯑꯃꯨꯀ ꯀꯥꯔ ꯁꯅꯥꯒꯅꯤ ꯑꯥ ꯫
ꯑꯉꯥꯡꯕ ꯅꯨꯄꯥꯗꯣ꯫
ꯎꯝ
ꯑꯗꯨꯒ ꯁꯤꯟꯅꯔꯗꯤ ꯐꯖꯗꯣꯏꯅꯤ꯫
ꯎꯝ ꯃꯗꯤ ꯈꯪꯗꯦꯗ ꯒꯣꯜ ꯑꯃꯐꯥꯎ
ꯑꯗꯣ ꯃꯥꯒꯤꯗꯣ꯫ ꯐꯖꯗꯦꯗ ꯃꯤꯅꯗꯤ ꯏꯃꯥꯕꯨ ꯌꯥꯝ ꯀꯩꯅꯣ ꯇꯧꯋꯦꯕ꯫ ꯑꯩꯗꯤ ꯑꯃꯗꯨꯅꯦ ꯁꯛꯊꯤꯔꯁꯨ꯫
ꯑꯧ ꯃꯥꯗꯤ ꯁꯛ ꯊꯤꯌꯦꯀꯣ
ꯈꯤꯇꯪꯗꯤ ꯊꯤꯌꯦ ꯍꯣꯏ
ꯈꯤꯇꯪ ꯅꯠꯇ꯭ꯔꯦ ꯊꯤꯗꯤ ꯊꯤꯔꯦ
ꯊꯤꯔꯦ ꯍꯣꯏ ꯑꯗꯨꯕꯨ ꯌꯥꯝ ꯍꯩꯌꯦꯕ꯫
ꯎꯝ꯫ ꯑꯩ ꯍꯟꯗꯛ ꯃꯔꯛꯇꯗꯤ ꯃꯥ ꯌꯥꯝ ꯁꯣꯜꯂꯦꯗ ꯑꯍꯟ ꯑꯣꯏꯕꯩ ꯑꯣꯏꯔꯝꯅꯤ꯫
ꯈꯪꯗꯦꯗ
ꯎꯝ꯫ ꯌꯣꯡ ꯃꯥꯟꯕꯅꯦ ꯃꯨꯟꯅ ꯌꯦꯡꯉꯗꯤ
ꯍꯃꯦꯡ ꯃꯥ ꯈꯪꯕ꯭ꯔꯥ ꯍꯥꯃꯦꯡ ꯎꯝ ꯑꯗꯨꯅꯤ꯫
ꯈꯪꯉꯦ ꯑꯣ
ꯁꯤꯗꯗꯤ ꯑꯁ ꯅꯨꯡꯁꯤ ꯑꯃꯨꯛ ꯃꯥꯟꯕꯅꯦ
ꯎꯝ
ꯁꯤꯗ ꯅꯨꯡꯁꯤꯠ ꯌꯥꯝ ꯀꯜꯂꯦ ꯌꯥꯝ ꯅꯨꯡꯉꯥꯏ ꯐ꯭ꯔꯦꯁ ꯑꯣꯏꯗꯅꯀꯣ
ꯌꯥꯏ ꯌꯥꯏ ꯅꯣꯏ ꯏꯃꯥꯟꯅꯕꯤꯒ ꯄꯨꯟꯗ꯭ꯔꯣ
ꯄꯨꯟꯗ꯭ꯔꯦꯗ ꯍꯟꯗꯛ ꯃꯔꯛ ꯌꯨꯝꯗꯒꯤ ꯆꯠꯊꯣꯛꯇ꯭ꯔꯦꯅ ꯇꯥꯔꯦ
ꯎꯝ ꯂꯥꯏꯔꯤꯛꯒ ꯀꯟꯅ ꯄꯥꯕ ꯃꯥꯜꯂꯤꯀꯣ ꯅꯪ ꯅꯆꯦ
ꯎꯝ
ꯑꯣ
ꯑꯗꯨꯒꯤ ꯃꯄꯥꯟ ꯊꯣꯛꯇ꯭ꯔꯦꯕ
ꯎꯝ
ꯎ
ꯐꯔꯤ ꯀꯥꯟꯟꯅ ꯄꯥꯕ ꯃꯥꯂꯀꯣ
ꯑ